ꯍꯂꯣ ꯆꯥꯛ ꯆꯥꯔꯕꯣ
ꯎꯝ ꯆꯥꯔꯦ
ꯀꯩꯗꯣꯢꯅꯣ
ꯎꯝ ꯀꯝ ꯇꯧꯗꯦꯗ ꯆꯥꯛ ꯇꯣꯛꯑꯒ ꯀꯣꯟ ꯐꯦꯡ ꯂꯣꯏꯔꯒ ꯒꯥꯔꯤ ꯃꯅꯨꯡꯗ ꯐꯝ ꯂꯩ ꯑꯩ ꯀꯥ ꯆꯡꯅꯤꯡꯗ꯭ꯔꯦꯅ ꯍꯥ
ꯅꯦꯠ ꯅꯨꯉꯥꯏꯕ ꯃꯐꯝ ꯊꯤꯔꯕ
ꯎꯝ ꯑꯩ ꯀꯥꯕꯨꯗꯤ ꯅꯨꯡꯉꯥꯏꯗꯤ ꯅꯨꯡꯉꯥꯏꯕꯅꯤ ꯑꯗꯨ ꯑꯩꯗꯣ ꯌꯨꯝꯗ ꯂꯩꯇꯕꯀꯣ ꯑꯩꯈꯣꯏꯀꯥ ꯑꯩꯈꯣꯏꯕꯣꯛ ꯈꯣꯏꯗ ꯂꯩꯕ ꯑꯗꯨꯗ ꯑꯈꯣꯏ ꯀꯀꯥ ꯂꯥꯛꯄꯒꯤ ꯃꯥ ꯇꯨꯝꯃꯅꯤꯅ ꯑꯩꯗꯣ ꯃꯄꯥꯟꯗ ꯂꯩꯔꯕ
ꯑꯣ ꯑꯗꯨꯗꯤ ꯅꯪꯗꯤ ꯀꯥꯏꯗ ꯇꯨꯝꯗꯣꯏꯕ
ꯑꯩ ꯊꯣꯛꯄ ꯊꯣꯛꯄ ꯌꯨꯝꯗ ꯆꯠꯄ꯭ꯔꯥ ꯀꯩꯅꯣꯝ ꯇꯧꯅꯤ
ꯅꯛꯅꯕ꯭ꯔꯣ ꯅꯣꯏꯕꯨꯛ ꯑꯣꯏꯒ ꯅꯣꯏꯒ
ꯑꯥ ꯅꯛꯅꯩꯗ ꯑꯗꯨꯝ ꯃꯊꯛ ꯃꯈꯥ ꯑꯗꯨꯝ ꯑꯣꯏꯕꯅꯦꯕ ꯑꯗꯨ ꯑꯩꯅ ꯌꯨꯝꯗꯨꯗ ꯂꯩꯇꯕ
ꯑꯣ ꯀꯩꯗꯧꯔꯒꯦ ꯌꯨꯝꯗ ꯂꯩꯇ꯭ꯔꯗꯤ
ꯎꯝ ꯀꯩꯝꯗꯤ ꯇꯧꯗꯦꯗ ꯑꯗꯨꯝ ꯌꯨꯝꯗꯣ ꯑꯥꯗ ꯀꯩꯅꯣꯃ ꯅꯧꯅ ꯁꯥꯔꯦ ꯇꯧꯕꯋꯦ ꯑꯗꯨ ꯁꯥꯕ ꯂꯣꯏꯔꯀꯥꯟꯗ ꯂꯩꯔꯨꯔꯒꯦꯅ ꯍꯧꯖꯤꯛꯇꯤ ꯑꯩꯈꯣꯏ ꯕꯣꯛ ꯑꯗꯨ ꯂꯩꯒꯦꯅ ꯑꯗꯨꯝ ꯂꯩꯔꯤꯅꯤꯗ
ꯎꯝ ꯀꯩ ꯏꯟꯖꯥꯡ ꯆꯥꯔꯒꯦ
ꯖꯥꯡꯗꯤꯌꯥ ꯍꯥꯎ ꯉꯥꯛꯇ ꯆꯥꯔꯦꯗ ꯉꯁꯤꯗꯤ ꯊꯥꯔꯣꯏꯒ ꯌꯦꯟꯒ
ꯄꯨꯟꯅ ꯊꯣꯡꯉꯤꯔꯕ
ꯎꯝ ꯇꯣꯉꯥꯟ ꯇꯣꯉꯥꯟ ꯊꯣꯡꯕꯅꯤꯅ
ꯑꯣ ꯊꯔꯣꯏ ꯌꯥꯝ ꯂꯩꯕ ꯃꯥꯜꯂꯦꯗ
ꯉꯔꯥꯡ ꯑꯩꯅ ꯈꯨꯜꯂꯛꯄꯗꯣ ꯀꯩꯅꯣꯝꯃ ꯄ꯭ꯂꯥꯁꯇꯤꯛꯀꯤ ꯀꯦꯖꯤ ꯑꯅꯤꯒꯤꯗꯣ ꯍꯥꯐ ꯍꯥꯐ ꯍꯥꯐ ꯈꯔ ꯍꯦꯜꯂꯝꯒꯅꯤ ꯐꯨꯜ ꯑꯣꯏꯗꯧꯔꯦ ꯑꯗꯨ ꯊꯜꯂꯄ꯭ꯔꯦ
ꯌꯥꯝꯍꯦ ꯑꯗꯨꯗꯤ
ꯎꯝ ꯏꯅꯥꯎꯄꯥꯒ ꯈꯨꯜꯂꯝꯃꯗꯤ ꯌꯥꯝ ꯈꯨꯟꯗ꯭ꯔꯤꯉꯩꯗ ꯏꯊꯟ ꯈꯨꯟꯗ꯭ꯔꯤꯉꯩꯗ
ꯑꯣ ꯎꯝ
ꯅꯣꯏ ꯅꯪꯒꯤꯗꯤ ꯀꯩꯅꯣꯃ ꯁꯤꯒꯤꯁꯤ ꯄꯥꯏꯕꯁꯤ ꯄꯩꯁꯥꯗꯤ ꯀꯌꯥꯝ ꯀꯌꯥꯝ ꯆꯪꯉꯛꯀꯦ
ꯎꯝ ꯑꯗꯨ ꯎꯝ
ꯁ ꯁ
ꯌꯥꯗꯕꯅꯤ
ꯑ ꯗꯥꯏꯅꯤꯀ ꯅꯪ ꯉꯁꯥꯏ ꯕꯣꯜ ꯁꯥꯟꯅꯕ ꯆꯠꯇ꯭ꯔꯕꯣ
ꯑꯩ ꯆꯠꯇ꯭ꯔꯦ ꯇꯨꯝꯃ ꯂꯩꯊꯣꯛꯎꯔꯦ ꯇꯨꯝꯃ ꯂꯩꯕꯗꯨꯗ ꯒꯥꯔꯤ ꯃꯅꯨꯡꯗ ꯑꯗꯨꯝ ꯇꯨꯝꯈ꯭ꯔꯦ ꯑꯩꯗꯤ
ꯑꯣ
ꯐꯣꯟꯒ ꯄꯥꯏꯕ ꯉꯝꯗ ꯌꯦꯡꯕ ꯉꯝꯗꯗꯅ ꯑꯗꯨꯝ ꯇꯨꯝꯊꯣꯛꯈ꯭ꯔꯦ
ꯎꯝ ꯕꯣꯜ ꯁꯥꯟꯅꯕ ꯆꯠꯂꯝꯒꯗ꯭ꯔꯅ ꯈꯜꯂꯒ ꯑꯩꯗꯤ
ꯎꯝ ꯑꯩꯗ ꯀꯩꯅꯣꯝꯃ ꯆꯠꯀꯦꯗꯤ ꯇꯧꯔꯝꯕꯅꯦ ꯑꯗ ꯍꯟꯗꯛ ꯏꯇꯨꯝ ꯇꯨꯝꯗꯕꯗ ꯉꯝꯃꯛꯇ꯭ꯔꯕ
ꯇꯨꯝꯕ ꯌꯥꯈ꯭ꯔꯕꯣ ꯍꯥꯏꯁꯤꯕꯣ
ꯍꯟꯗꯛ ꯍꯟꯗꯛꯁꯤꯗꯤ ꯁꯨꯨꯡꯌꯥ ꯌꯥꯗꯕꯤꯅꯤ
ꯉꯁꯥꯏ ꯇꯨꯝꯕꯗꯗꯤ ꯎꯔꯛꯇ꯭ꯔꯕꯣ
ꯑꯁ ꯉꯁꯥꯏ ꯇꯨꯝꯕꯗꯨꯗꯤ ꯏꯁꯥ ꯋꯥꯔꯕꯅꯤꯅ ꯀꯔꯤꯝ ꯈꯪꯗꯦꯕ ꯑꯗꯨ ꯑꯩꯅ ꯍꯥꯏꯦ ꯐꯣꯟꯗꯨꯣ ꯌꯦꯡꯉꯒ ꯑꯗꯨꯝ ꯎꯏꯊꯔꯛꯑꯦꯕ ꯐꯣꯟꯗꯣ ꯑꯅꯤꯔꯛꯅꯦ ꯑꯩ ꯃꯥꯏꯅ ꯇꯥꯔꯛꯏꯗꯣ ꯎꯏꯒꯤꯕꯒꯤ
ꯐꯔꯦ ꯐꯔꯦ ꯐꯖꯅ ꯇꯨꯝꯍꯧꯔꯗꯤ
ꯍꯥꯥ
ꯐꯖꯅ ꯇꯨꯝꯍꯧꯔꯗꯤ ꯐꯔꯦ
ꯎꯝ ꯍꯨꯃꯥꯡꯅ ꯄꯨꯡꯆꯠ ꯆꯣꯠꯂ ꯂꯩꯔꯝꯕꯅꯤꯅꯦ ꯒꯥꯔꯤ ꯃꯅꯨꯡ ꯇꯨꯝꯃꯒ
ꯑꯗꯨ ꯍꯧꯒꯠꯂꯦ ꯑꯃꯨꯛ ꯒꯥꯔꯤ ꯊꯧꯔꯒ ꯊꯈ꯭ꯔꯦ ꯒꯥꯔꯤ ꯃꯆꯥ ꯊꯧꯔꯒ
ꯎꯝ ꯎꯝ ꯎꯝ ꯀꯣꯏꯔꯨꯔꯦ ꯄꯥꯈꯪꯅꯤꯅ ꯅꯠꯇ꯭ꯔꯥ
ꯕꯣꯔꯥ ꯆꯥꯔꯨꯔꯦ ꯕꯣꯔꯥ ꯄ꯭ꯂꯦꯠ ꯑꯃ ꯆꯥꯕꯗ ꯉꯥꯏꯔꯦ ꯄꯨꯛꯊꯠꯂꯛꯑꯦ ꯉꯝꯗ꯭ꯔꯦ
ꯑꯣ ꯅꯪꯒꯤꯁꯦ ꯆꯥꯅꯤꯡ ꯊꯛꯅꯤꯡꯕ ꯐꯥꯎꯗꯕꯤ ꯇꯨꯝꯅꯤꯡꯕ ꯐꯥꯎꯗꯕꯤꯗꯨꯅꯤꯅꯦ ꯅꯪꯒꯤ ꯂꯥꯏꯅꯥꯁꯦ
ꯇ ꯍꯅꯤ ꯑꯗꯨ ꯍꯥꯏ ꯇꯥꯔꯦ
ꯅꯠꯇ꯭ꯔꯥ
ꯍꯟꯗꯛꯅ ꯈꯔ ꯆꯥꯔꯛꯄꯩꯉꯗ ꯍꯟꯗꯗꯤ ꯁꯨꯡꯆꯪ ꯆꯪꯗꯧꯅꯤ ꯃꯍꯥꯎꯒ ꯑꯝꯇ ꯂꯩꯇꯖꯦ ꯌꯥꯕꯣ ꯑꯦꯟꯖ ꯍꯥꯎꯔꯁꯨ ꯆꯥꯛ ꯆꯥꯗꯦ
ꯆꯥꯛꯀ ꯏꯆꯥ ꯆꯥꯗ꯭ꯔꯕꯣꯅꯍꯦ ꯉꯁꯤ
ꯎ ꯉꯁꯤꯗꯤ ꯆꯥꯏꯗ ꯄ꯭ꯂꯦꯠ ꯑꯃ ꯆꯥꯏ
ꯎꯝ
ꯛ ꯊꯜꯂꯤꯗ ꯉꯁꯥꯏ ꯑꯥꯗ ꯀꯣꯏꯕ ꯆꯠꯂꯨꯕꯒꯤ ꯑꯆꯥꯄꯣꯠ ꯈꯔ ꯆꯥꯔꯨꯕꯗꯩꯩ ꯊꯜꯂꯦꯕ ꯆꯥꯅꯤꯡꯗ꯭ꯔꯦ
ꯁꯨꯝ ꯍꯦꯟꯖꯥꯡ ꯍꯧꯕꯒꯤ ꯆꯥꯔꯤꯅꯤ ꯅꯠꯇ꯭ꯔꯗꯤ ꯁꯨꯡꯆꯥ ꯆꯥꯔ
ꯏꯁ ꯅꯪꯒꯤꯗꯨꯗꯤ ꯌꯥꯗꯦ ꯑꯗꯨꯗꯤ ꯌꯥꯗꯕ ꯑꯃ ꯌꯥꯎꯔꯤ ꯅꯪꯒꯤ ꯋꯥ ꯑꯗꯨꯗꯤ
ꯀꯩꯅꯦ
ꯍꯟꯖꯥꯡ ꯍꯥꯎꯔꯒꯅ ꯆꯥꯒꯦ ꯍꯥꯏꯕ ꯍꯟꯖꯥꯡ ꯍꯥꯎꯇ꯭ꯔꯒꯅ ꯊꯃꯣꯏ ꯀꯥꯏꯒꯦ ꯍꯥꯏꯕ ꯑꯗꯨꯗꯤ ꯌꯥꯕ꯭ꯔꯣ
ꯅꯠꯇꯦꯗ ꯑꯩꯅ ꯍꯥꯏꯕꯗꯤ ꯑꯆꯥꯄꯣꯠ ꯆꯥꯔꯨꯕꯒꯤꯅꯤ ꯍꯥꯏꯗꯨꯗꯤ
ꯎꯝꯨꯝ ꯎꯝ ꯎꯝ
ꯀꯥꯏꯔꯁꯨ ꯆꯥꯛꯇꯤ ꯑꯗꯨꯝ ꯆꯥꯏꯗ ꯌꯥꯝꯅ ꯆꯥꯗꯕꯩ ꯋꯥꯅꯤ
ꯅꯪ ꯌꯨꯝꯗ ꯆꯥꯔꯛꯄ꯭ꯔꯣ ꯆꯥꯛ
ꯍꯥꯥ
ꯅꯪ ꯌꯨꯝꯗ ꯑꯣꯏꯅ ꯆꯥꯛ ꯆꯥꯔꯛꯄ꯭ꯔꯕ ꯅꯣꯏ ꯄꯣꯛꯍꯣꯏꯗ ꯆꯥꯏꯔꯕ
ꯑꯩꯗꯤ ꯑꯩꯈꯣꯏ ꯄꯨꯈꯣꯏꯗ ꯑꯗꯨꯝ ꯆꯥꯏꯗ
ꯎꯝ
ꯌꯨꯝꯗꯗꯤ ꯊꯕꯛ ꯁꯨꯔꯝꯗꯥꯏ ꯍꯈꯤꯛꯇꯪ ꯑꯗꯨꯒ ꯑꯩꯈꯣꯏ ꯕꯥꯗ
ꯅꯪꯅ ꯅꯣꯏ ꯄꯨꯨ ꯅꯣꯏ ꯍꯥꯏꯁꯦ ꯅꯣꯏ ꯅꯣꯏꯕꯥꯒꯤꯔꯣ ꯅꯠꯇ꯭ꯔꯒꯅ ꯅꯣꯏ ꯃꯥꯒꯤꯔꯣ
ꯑꯥꯈꯣꯏꯕꯈꯣꯏ
ꯑꯣ
ꯈꯣꯏꯕꯒꯤ
ꯑꯉꯥꯡꯕꯣ ꯅꯣꯏꯕꯨ ꯅꯣꯏꯕꯣꯛꯇꯣ ꯍꯥꯏꯗꯤ ꯌꯥꯝ ꯑꯍꯟ ꯁꯣꯜꯂꯕꯕ
ꯁꯣꯟꯕ ꯍꯥꯏꯁꯦ ꯃꯣꯏꯁꯤ ꯑꯩꯛꯇꯤ ꯄ꯭ꯂꯥꯁꯀꯗꯤ ꯑꯣꯏꯔꯝꯃꯅꯤ
ꯑꯣ
ꯑꯥꯁ ꯀꯜꯂꯤꯗ ꯍꯅꯨꯕꯗꯨꯅ ꯍꯦꯟꯅ ꯁꯥꯊꯤꯔꯤ
ꯃꯤꯆꯦ ꯇꯨ ꯀ ꯇꯥꯟꯅꯔꯤ ꯂ ꯌꯦꯕꯤ ꯌꯥ ꯄ ꯍꯥ
ꯅꯪꯉꯣꯟꯗꯁꯨ ꯍꯨꯕ꯭ꯔꯣ
ꯑꯦ ꯑꯩꯉꯣꯟꯗꯗꯤ ꯐꯨꯕ ꯌꯥꯗ꯭ꯔꯦꯍꯦ ꯍꯧꯖꯤꯛꯇꯤ ꯏꯅꯥꯎꯄꯥ ꯑꯩꯈꯣꯏ ꯃꯌꯥꯝ ꯂꯩꯌꯦꯕ ꯃꯥꯅ ꯆꯩꯇꯨꯛꯀ ꯇꯥꯟꯅꯔꯤꯁꯦ
ꯎꯝ
ꯑꯩꯈꯣꯏꯗꯤ ꯐꯔꯁꯨ ꯐꯠꯇ꯭ꯔꯁꯨ ꯄꯥꯈꯪ ꯍꯥꯏꯗꯨ ꯑꯣꯏꯔꯕꯅꯤꯗ ꯐꯨꯗ ꯂꯝꯗ
ꯀꯩ ꯋꯥꯊꯦ ꯆꯥꯔꯒꯦꯅꯦꯗꯤ
ꯑꯣ ꯑꯩꯈꯣꯏꯗꯤ ꯈꯣꯡꯗ꯭ꯔꯨꯝ ꯊꯣꯡꯕ ꯆꯥꯏꯌꯦ
ꯆꯝꯄꯨꯔꯠꯇ ꯍꯥꯎꯅꯤꯌꯦ
ꯆꯝꯐꯨꯠꯇ ꯅꯠꯇꯦ ꯀꯩꯅꯣꯗ ꯊꯥꯎ ꯉꯧꯔ ꯊꯣꯡꯉꯕ ꯉꯥ ꯀꯩꯀꯥ ꯍꯥꯞꯄꯒ
ꯎꯝ ꯑꯩꯗꯤ ꯆꯝꯄꯨꯗꯤ ꯆꯅꯤ
ꯎꯝ
ꯑꯁ ꯍꯟꯗꯛꯇꯤ ꯆꯝꯐꯨꯠ ꯐꯖꯅ ꯆꯥꯕꯅꯦꯌꯦ ꯊꯕꯤꯒ ꯀꯔꯤꯒ
ꯅꯣꯏꯗꯤ ꯆꯝꯐꯨꯠ ꯌꯥꯝ ꯄꯥꯝꯃꯤꯀꯣ
ꯎꯝ ꯑꯩꯗꯤ ꯆꯝꯐꯨꯁꯤ ꯌꯥꯝ ꯄꯥꯝ ꯍꯥꯟꯅꯗꯤ ꯄꯥꯝꯃꯝꯗꯕꯅꯤ ꯍꯧꯖꯤꯛꯇꯤ ꯆꯝꯐꯨꯗ ꯍꯦꯟꯅ ꯄꯥꯝ ꯆꯝꯐꯨꯇ ꯍ ꯃꯍꯥꯎꯗꯨ ꯈꯥꯟꯕꯖꯤꯛꯇꯗꯤ ꯎꯝ ꯅꯣꯏ ꯑꯗꯨꯗꯨꯗꯤ ꯁꯒꯔꯤꯁꯨ ꯄ ꯆ ꯁꯔꯀꯔꯤ
ꯁꯤꯡꯖꯨ ꯄꯥꯝꯗꯕ꯭ꯔꯕ ꯅꯪꯗꯤ
ꯎ ꯄꯥꯝꯃꯤ ꯁꯤꯡꯖꯨꯁꯨ ꯑꯩꯈꯣꯏ ꯍꯟꯗꯛ ꯁꯟꯗꯦꯗ ꯇꯧꯅꯁꯤ ꯍꯥꯏꯕꯅꯤ ꯑꯩꯅ ꯏꯆꯥꯅꯨꯄꯤ ꯈꯅ ꯏꯆꯥꯅꯨꯄꯤ ꯑꯩꯈꯣꯏꯅ ꯆꯤꯟꯁꯤ ꯇꯧꯁꯦ ꯄꯩꯁꯥ ꯄꯨꯔꯛꯎꯔꯤ ꯑꯩꯉꯣꯟꯗꯒ ꯂꯨꯄꯥ ꯀꯨꯟ ꯀꯨꯟ ꯈꯥꯏꯅꯁꯤ ꯀꯥꯏꯅ
ꯎꯝ
ꯑ ꯎ
ꯎꯝ ꯐꯅ ꯐꯔꯦ ꯁꯤꯡꯖꯨꯒ ꯆꯥꯕ ꯍꯩꯗꯣ ꯌꯥꯝ ꯐꯔꯕꯅꯦ ꯅꯪ ꯄꯤꯒꯗꯦ ꯆꯠꯂꯒ ꯗꯨ ꯍꯩꯇ꯭ꯔꯗꯤ ꯀꯃꯥꯏꯅ ꯇꯧꯅꯤ
ꯁꯤꯡꯖꯨꯕꯨꯗꯤ ꯂꯥꯛꯑꯗ ꯆꯥꯎ ꯆꯥꯕꯗꯤ ꯍꯩꯇꯔꯤꯁꯦ ꯆꯥꯎ ꯆ ꯑꯗꯨꯗꯤ ꯃꯣꯏꯒ ꯆꯥꯔꯣꯏ ꯍꯥꯏꯔꯁꯨ ꯆꯥ ꯆꯥꯔꯣꯏ ꯍꯥꯏꯗꯤ ꯐꯝꯕ ꯂꯩ ꯍꯥꯏꯅꯤ
ꯎꯝ
ꯑꯇꯩꯗꯤ ꯆꯥꯕꯤꯅꯤꯕ
ꯎꯝ ꯆꯧꯗꯤ ꯄꯥꯝꯗꯦ ꯑꯩꯗꯤ ꯎꯝ ꯆꯧꯅꯦ
ꯎꯝ
ꯃꯉꯥꯔꯛ ꯁꯨꯅ ꯆꯥꯔꯝꯈꯤꯔꯣꯏ ꯑꯩ ꯍꯥꯏꯗꯤ ꯄꯥꯝꯗꯕꯒꯤ
ꯑꯩ ꯆꯥꯕ ꯍꯦꯛꯇꯦ ꯄꯥꯝꯁꯨ ꯄꯥꯝ ꯆꯥꯅꯤꯡ ꯑꯗꯨ ꯋꯥ
ꯎꯝ
ꯄꯥꯝꯗꯦ ꯑꯗꯨꯕꯨ ꯆꯥꯎꯃꯤ ꯅꯥꯕ ꯀꯩꯅꯣꯃ ꯐꯨꯠꯂꯒ ꯌꯦꯟꯒꯤ ꯃꯥꯒꯤ ꯇꯧꯔꯒ ꯇꯧꯕ
ꯑꯗꯨꯗꯤ ꯍꯥꯎꯕꯅꯤꯗꯩ
ꯎꯝ
ꯅꯪ ꯌꯦꯟ ꯆꯥꯕ꯭ꯔꯥ
ꯆꯥ ꯆꯥ ꯌꯦꯟꯖ ꯆ ꯑꯣꯛꯁꯨ ꯆ ꯍꯥꯥ
ꯈ ꯈꯔ ꯂꯩꯗꯅ ꯌꯦꯟ ꯆꯥꯗꯕꯁ ꯑꯧꯁꯥꯒꯨꯝꯕ ꯀꯔꯤ ꯆꯥꯗꯕ ꯑꯗꯨꯒꯤ ꯍꯪꯕꯅꯤꯗ
ꯣꯏ ꯁꯟꯁꯥꯁꯨ ꯆꯥꯏ ꯏꯔꯣꯏꯁꯨ ꯆꯥꯏ ꯂꯣꯏ ꯆꯥꯏ ꯆꯥꯗꯕ ꯂꯩꯇꯦ ꯑꯩ
ꯔꯖꯗꯤ ꯈꯣꯏ ꯀ꯭ꯔꯤꯁꯃꯥꯁꯇ
ꯖꯒꯣꯏ ꯁꯥꯕ꯭ꯔꯣ
ꯁꯥꯏꯗ ꯖꯒꯣꯏꯕꯨꯗꯤ ꯑꯗꯨꯝ ꯁꯥꯏ
ꯎꯝ
ꯖꯒꯣꯏ ꯁꯥꯗ꯭ꯔꯗꯤ ꯀꯔꯤ ꯀꯥꯟꯅꯅꯤ ꯈ꯭ꯔꯤꯁꯃꯥꯁ ꯋꯥꯅ ꯆꯍꯤ ꯑꯃ ꯆꯨꯞꯄ ꯉ ꯍꯥꯏꯔꯒ ꯎꯝ
ꯎꯝ ꯑꯁꯅ ꯑꯃ ꯅꯪꯒꯤ ꯅꯨꯡꯁꯤꯕꯤ ꯌꯥꯎꯕꯔꯥ ꯌꯥꯎꯔꯕꯗꯤ
ꯎꯝ ꯍꯧꯖꯤꯛ ꯇꯧꯗ꯭ꯔꯤ ꯑꯥ ꯍꯧꯖꯤꯛ ꯍꯧꯖꯤꯛꯇꯤ ꯑꯗꯨꯝ ꯂꯄꯥꯛꯥꯛ ꯇꯧꯅꯗ꯭ꯔꯦꯗ ꯑꯩꯈꯣꯏꯒꯤ
ꯎꯝ ꯤꯡ ꯗꯥꯟꯁ ꯇꯧꯕꯤꯅꯣ ꯍꯥꯏꯗ
ꯎꯝ ꯃꯥ ꯃꯥꯗꯤ ꯇꯧꯅꯦꯕ ꯑꯗꯨꯒꯤ ꯐꯅꯤꯒꯤ ꯇꯥꯏꯞꯇꯕꯨꯣ
ꯑꯗꯨ ꯇꯧꯔꯛꯑꯗꯤ ꯑꯩꯗꯤ ꯆꯤꯡꯊꯣꯛ ꯑꯔꯣꯏ ꯑꯩ ꯇꯨꯝ ꯏꯊꯟꯇ ꯖꯒꯣꯏ ꯁꯥꯒꯅꯤ ꯑꯩꯗꯤ
ꯀꯩꯒꯤꯅꯣ ꯍꯥꯏꯁꯦ
ꯑꯦ ꯀꯅꯥꯕꯨ ꯆꯤꯡꯗꯣꯏꯅꯣ ꯑꯩꯗꯤ ꯁꯨꯡꯆꯤꯡ ꯉꯦꯛ ꯆꯤꯡꯕꯤꯗ ꯑꯗꯨꯝ ꯏꯊꯟꯇ ꯖꯒꯣꯏ ꯁꯥꯕꯤ
ꯎꯝ ꯑꯩꯈꯣꯏ ꯍꯧꯖꯤꯛ ꯏꯃꯥꯟꯅꯕꯤꯒꯤ ꯈꯨꯟꯗ ꯆꯠꯂꯦꯀꯣ
ꯎꯝ
ꯑꯃꯥꯏ ꯇꯧꯋꯦ ꯃꯣꯏꯗ
ꯎꯝ ꯇꯧꯕꯅꯤ ꯑꯗꯨꯃꯥꯏꯅ ꯇꯧꯕꯁꯨ ꯌꯥꯎꯕꯅꯤ
ꯎꯝ ꯑꯁ ꯃꯣꯏ ꯈꯨꯟꯒꯤ ꯄꯥꯈꯛ ꯃꯌꯥꯝꯗꯨꯅ ꯀꯣꯛꯉꯥꯎꯋꯦ ꯃꯣꯏꯗꯤ ꯃꯤ ꯑꯅꯧꯕ ꯂꯥꯛꯑꯗꯤ ꯍꯔꯥꯎꯏꯗꯅ
ꯑꯩꯈꯣꯏꯗꯤ ꯍꯔꯥꯎꯗꯦꯗ ꯌꯦꯡꯗꯦꯅ ꯌꯦꯡꯗꯦꯅ
ꯀꯩꯒꯤ ꯀꯩꯒꯤ ꯌꯦꯡꯗ꯭ꯔꯤꯕ
ꯈꯪꯗꯦꯗ ꯑꯩꯁꯨ ꯏꯁꯥꯒꯤ ꯍꯥꯏꯇꯥꯔꯦ ꯏꯁꯥꯒꯤ ꯍꯩꯅꯕꯤ ꯑꯃ ꯂꯩ
ꯐꯥꯒꯤ ꯇꯧꯅꯦꯗꯅ ꯑꯗꯨꯝ ꯅꯨꯄꯥ
ꯍꯜꯂꯣ ꯅꯦꯠꯁꯦ ꯎꯝ